ꯇꯥꯏ
ꯏꯁ ꯌꯥꯝ ꯊꯥꯖꯗꯦꯅꯥ ꯉꯁꯤ ꯐꯣꯟ ꯇꯧꯔꯛ ꯏꯁꯤꯕꯨ ꯀꯔꯤ ꯀꯔꯤ ꯍꯥꯏꯕꯤꯒꯦ ꯍꯥꯏꯅꯣ ꯀꯔꯤ ꯇꯥꯛꯄꯤꯒꯦ ꯍꯥꯏꯅꯣ ꯌꯥꯝ ꯊꯥꯖꯗꯦꯅꯥ ꯉꯁꯤ ꯐꯣꯟ ꯇꯧꯔꯛꯏꯁꯤꯕꯣ ꯐꯣꯟ ꯇꯧꯒꯜꯂꯛꯈꯤꯗꯔꯕ ꯊꯕꯛ ꯆꯤꯟꯒꯟꯒꯔꯕ ꯃꯤ ꯑꯃꯅ
ꯑꯩꯁꯦ ꯅꯉꯣꯟꯗꯅꯦ ꯀꯩꯅꯣꯝꯃ ꯍꯪꯒꯦꯅꯅꯦ ꯅꯋꯥ ꯅꯄꯥꯎ ꯇꯥꯒꯤꯗꯔꯦꯅ ꯅꯍꯥꯟꯗꯩ ꯑꯩꯁꯦ ꯅꯉꯣꯟꯗ ꯋꯥ ꯍꯪꯒꯦ ꯇꯧꯔꯕꯅꯦ ꯑꯗꯨꯝ ꯐꯔꯛ ꯇꯥꯗꯅ ꯂꯩꯔꯕ ꯊꯕꯛ ꯃꯌꯥꯝ ꯆꯤꯟꯕꯩ ꯑꯗꯨꯏ ꯑꯗꯣ ꯉꯁꯤꯗꯤ ꯈꯔ ꯍꯥꯡꯉ ꯀꯥꯟꯗ ꯑꯃꯨꯛ ꯋꯥꯔꯤ ꯁꯥꯅꯍꯧ ꯒꯦꯅ ꯇꯧꯔꯛ ꯏꯅꯦ
ꯍꯣ ꯐꯔꯦ ꯅꯪ ꯉꯁꯤ ꯐꯣꯟ ꯇꯧꯔꯛꯄꯁꯤꯅ ꯑꯩ ꯇꯧꯔꯛ ꯑꯝꯃꯗꯤ ꯐꯖꯅ ꯐꯣꯟꯁꯦ ꯄꯥꯏꯔꯛꯄ ꯈꯣꯠꯄ ꯇꯧꯔꯔꯣꯏꯗꯕꯅꯤ ꯐꯣꯟꯁꯦ ꯐꯖꯅ ꯄꯥꯏꯔꯨꯗꯔꯕꯅꯤ ꯑꯩꯁꯦ ꯊꯕꯛꯁꯦ ꯑꯩꯁꯦ ꯆꯤꯟꯃꯟꯕꯒꯤ ꯅꯍꯥꯟꯗꯩꯁꯨ ꯑꯩꯁꯦ ꯀꯩꯅꯣ ꯇꯧꯔꯨꯕ ꯏꯁꯥ ꯏꯁꯥ ꯅꯨꯡꯉꯥꯏꯇꯕꯊꯕꯛ ꯇꯧꯍꯧꯗꯕ ꯁꯤꯡꯗꯣ ꯑꯗꯨꯗꯣ ꯀꯩꯅꯣ ꯇꯧꯔꯨꯕ ꯇꯧꯁꯤꯟꯕꯒꯤ ꯇꯧꯕꯅꯦ ꯍꯪꯉꯣ ꯍꯪꯉꯣ ꯀꯔꯤ ꯋꯥꯅꯣ ꯅꯪꯅ ꯍꯪꯒꯦ ꯍꯥꯏꯗꯨꯕꯨ ꯀꯌꯥꯝ ꯂꯨꯕ ꯋꯥꯅꯣꯅꯦ ꯀꯤꯕꯨ ꯀꯤꯔꯦꯗ ꯑꯩꯗꯤ ꯑꯔꯨꯕ ꯋꯥ ꯑꯣꯏꯔ ꯖꯥꯠꯅꯣ
ꯁꯨꯝ ꯐꯔꯛ ꯇꯥꯕꯒꯤ ꯉꯁꯤꯗꯤ ꯇꯧꯔꯒꯦꯅ ꯇꯧꯔꯛ ꯏꯅꯦ ꯑꯗꯣ ꯀꯃꯥꯏ ꯀꯃꯥꯏ ꯇꯧꯕꯅꯣ ꯆꯠꯂꯨꯕꯗꯨꯕꯣ
ꯍꯣ ꯑꯗꯨ ꯀꯣꯏꯕ ꯆꯠꯂꯨꯕꯗꯣ ꯑꯈꯣꯏ ꯏꯃꯨꯡ ꯃꯈꯩ ꯑꯈꯣꯏ ꯃꯃꯥ ꯍꯣꯏ ꯕꯕꯥ ꯍꯣꯏ ꯑꯗꯒꯤ ꯑꯈꯣꯏ ꯅꯅꯥꯎ ꯍꯣꯏ ꯀꯀꯥ ꯍꯣꯏ ꯇꯧꯔꯒ ꯑꯈꯣꯏ ꯃꯈꯩ ꯄꯨꯟꯅ ꯑꯗꯨꯃꯥꯏꯅ ꯆꯠꯂꯨꯕꯅꯤꯗ ꯑꯈꯣꯏ ꯕꯣꯕꯣꯛ ꯍꯣꯏꯅ ꯅꯍꯥꯜꯋꯣꯏ ꯂꯩꯒꯤꯗꯕꯗꯣ ꯑꯗꯨꯗꯨꯒꯤ ꯃꯣꯏꯒꯤ ꯁꯨꯝ ꯃꯣꯏꯒꯤ ꯃꯣꯏꯒꯤ ꯃꯐꯝꯗ ꯑꯈꯣꯏꯅ ꯁꯨꯝ ꯈꯔ ꯉꯝꯖꯕ ꯀꯩ ꯀꯩ ꯈꯔ ꯀꯠꯄ ꯈꯣꯠꯄ ꯑꯣꯏꯅꯁꯨ ꯇꯧꯔꯒ ꯑꯗꯒꯤ ꯑꯈꯣꯏꯁꯨ ꯀꯣꯏꯕ ꯆꯠꯄ ꯑꯣꯏꯅ ꯇꯧꯔꯒ ꯍꯥꯏꯔꯒ ꯃꯐꯝ ꯃꯐꯝ ꯈꯔ ꯁꯨꯝ ꯌꯦꯡꯖꯤꯜꯂꯛꯄꯅꯤꯗ ꯇꯥꯕ ꯃꯐꯝꯗꯁꯨ ꯆꯠꯅꯤꯡꯉꯦ ꯑꯈꯣꯏ ꯁ꯭ꯋꯥꯏꯗꯗꯤ ꯈꯨꯜꯗꯨ ꯇꯥꯗꯦꯗꯅ ꯑꯗꯨꯗꯨꯅ ꯎꯟ ꯇꯥꯕ ꯃꯐꯝꯗꯁ ꯆꯠ ꯎꯟ ꯇꯥꯕ ꯃꯐꯝꯗꯁꯨ ꯆꯠꯂꯨꯕꯅꯤꯗ ꯑꯁ ꯏꯕꯦꯝꯃ ꯑꯗꯣ ꯆꯠꯂꯦ ꯍꯥꯏꯕꯒꯤ ꯋꯥꯅꯤꯗ ꯅꯨꯡꯉꯥꯏꯁꯨ ꯅꯨꯡꯉꯥꯏ ꯋꯥꯁꯨ ꯋꯥꯏ ꯑꯗꯨꯅꯦ ꯅꯣꯏ ꯃꯈꯜ ꯃꯌꯥꯝꯒ ꯆꯠꯃꯤꯟꯅꯔꯁꯨ ꯍꯦꯟꯅ ꯅꯨꯡꯉꯥꯏꯒꯗꯕꯅꯦ ꯑꯍꯜ ꯃꯈꯩꯒ ꯆꯠꯃꯤꯟꯅꯕꯅꯤꯅ ꯑꯍꯜ ꯃꯈꯩꯗꯤ ꯃꯣꯏꯗꯤ ꯈꯪꯗꯕ ꯈꯣꯠꯇꯕ ꯄꯣꯠ ꯂꯩꯅꯤꯡꯕ ꯃꯈꯩꯗꯣ ꯂꯣꯟꯗꯣ ꯐꯥꯎꯅꯕꯉꯝꯗꯕ ꯈꯣꯠꯇꯕ ꯇꯧꯕꯗꯣ ꯑꯈꯣꯏꯅ ꯇꯧꯔꯒ ꯇꯧꯕꯅꯤꯅ ꯄꯨꯔꯥ ꯑꯍꯟ ꯁꯦꯟꯅꯕ ꯆꯠꯄꯒ ꯆꯞ ꯃꯥꯅꯩꯗ ꯑꯗꯨꯗ ꯅꯪꯁꯨ ꯀꯩꯅꯣ ꯇꯧꯋꯦ ꯅꯪꯁꯨ ꯁꯨꯇꯤ ꯂꯩ ꯀꯣꯟꯗ ꯊꯕꯛ ꯈꯔ ꯍꯥꯡꯉꯗꯤ ꯅꯣꯏ ꯃꯃꯥ ꯍꯣꯏ ꯕꯕꯥ ꯍꯣꯏ ꯄꯨꯊꯣꯛꯂꯒ ꯅꯪꯁꯨ ꯀꯣꯏꯕꯗꯨ ꯆꯠꯂꯨꯔꯗꯤ ꯐꯒꯗꯕꯅꯤ ꯆꯠꯅꯤꯡꯗ꯭ꯔꯣ ꯀꯣꯏꯕ ꯑꯗꯨ ꯃꯥꯏꯅ
ꯑꯩꯁꯨ ꯅꯍꯥꯟꯗꯩ ꯆꯠꯅꯤꯡ ꯂꯩꯅꯦ ꯊꯕꯛꯁꯨ ꯁꯨꯝ ꯐꯔꯛ ꯇꯥꯕ ꯆꯠꯄꯩꯗꯨꯁꯨ ꯑꯩꯁꯨ ꯄꯥꯎ ꯇꯥꯏꯌꯦ ꯆꯠꯂꯤ ꯍꯥꯏꯕꯗꯣ ꯑꯩꯁꯦ ꯌꯥꯎꯒꯦꯅ ꯑꯩꯁꯦ ꯁꯣꯝꯗ ꯍꯥꯏꯅꯔꯨꯔꯕꯅꯦ ꯑꯈꯣꯏ ꯏꯅꯥꯎꯄꯤꯁꯤꯡꯒ ꯑꯗ ꯃꯣꯏꯁꯨ ꯆꯠꯁꯦ ꯈꯣꯠꯁꯦꯅ ꯄꯣꯠꯆꯩꯕꯨ ꯂꯥꯡꯍꯧꯔ ꯏꯁꯥꯗꯤ ꯁꯨꯝ ꯅꯨꯡꯉꯥꯏꯇꯕꯗꯣ ꯏꯆꯦ ꯈꯟꯁꯥꯅꯔꯒ ꯆꯠꯁꯤꯔ ꯆꯠꯂꯣꯏꯁꯤꯔꯅ ꯈꯜꯂꯤ ꯑꯗꯣ ꯍꯤꯏ ꯋꯥꯕ ꯍꯥꯏꯁꯦ ꯋꯥꯔꯝꯅꯤ ꯋꯥꯁꯨ ꯋꯥꯔꯝꯅꯤ ꯑꯗꯣ ꯅꯨꯡꯁꯨ ꯅꯨꯡꯉꯥꯏ ꯍꯜꯂꯛꯑꯒ ꯍꯜꯂꯛꯑꯀꯟꯗ ꯋꯥꯔꯨꯕ ꯃꯌꯥꯝ ꯍꯥꯏꯗꯤ ꯆꯠꯂꯨꯕ ꯈꯣꯠꯂꯨꯕ ꯃꯌꯥꯝ ꯅꯤꯡꯁꯤꯡꯉꯒ ꯑꯋꯥ ꯄꯣꯊꯥꯕꯥ ꯑꯣꯏꯅ ꯑꯗꯨꯃꯥꯏ ꯇꯧꯈꯤꯕꯗꯣ ꯃꯊꯪꯁꯨ ꯑꯃꯨꯛ ꯌꯥꯎꯕ ꯆꯠꯇꯧꯕ ꯇꯥꯔꯗꯤ ꯑꯩꯁꯨ ꯌꯥꯎꯒꯦꯅ ꯈꯟꯕꯅꯦ ꯑꯗꯨ ꯃꯊꯪ ꯆꯠꯄ ꯈꯣꯠꯄꯩ ꯍꯥꯏꯅꯕ ꯂꯩꯕ꯭ꯔꯣ
ꯌꯥꯏꯌꯦ ꯌꯥꯏꯌꯦ ꯆꯠꯁꯤ ꯐꯗꯨꯒꯤ ꯑꯈꯣꯏꯒꯤ ꯆꯠꯃꯤꯟꯅꯕ ꯀꯀꯥ ꯍꯥꯏꯗꯤ ꯑꯈꯣꯏꯕꯨ ꯂꯝꯖꯤꯡꯂꯤꯕ ꯀꯀꯥꯗꯣ ꯑꯗꯣ ꯃꯥꯗꯤ ꯇꯣꯏꯅ ꯇꯣꯏꯅ ꯑꯗꯨꯃꯥꯏꯅ ꯃꯤ ꯄꯨꯔꯒ ꯁꯨꯝ ꯀꯣꯏꯕ ꯆꯠꯄꯒꯤ ꯃꯥꯗꯣ ꯑꯗꯨꯃꯥꯏꯅ ꯃꯥꯅ ꯂꯝꯖꯤꯡꯉꯒ ꯇꯧꯕ ꯃꯌꯥꯝ ꯇꯧꯔꯛꯄꯗꯣ ꯆꯠꯂꯒ ꯋꯥꯈꯜꯗꯣ ꯅꯨꯡꯉꯥꯏꯊꯣꯛꯄ ꯋꯥꯈꯜꯗꯣ ꯉꯥꯏꯍꯥꯛ ꯄꯣꯊꯥꯕ ꯑꯣꯏꯅ ꯑꯗꯨꯃꯥꯏꯅ ꯇꯧꯕꯗꯣ ꯌꯥꯝꯅ ꯐꯌꯦ ꯑꯈꯣꯏꯒꯤ ꯃꯃꯥ ꯍꯣꯏꯁꯨ ꯍꯟꯗꯛꯇꯤ ꯌꯥꯝꯅ ꯍꯔꯥꯎꯖꯩꯌꯦ ꯃꯣꯏꯁꯦ ꯑꯗꯨꯃꯥꯏꯅ ꯃꯣꯏꯖꯨ ꯑꯗꯨꯃꯥꯏꯅ ꯆꯠꯅꯤꯡꯕꯗꯣ ꯀꯨꯏꯔꯕꯅꯤ ꯃꯣꯏꯁꯨ ꯑꯩꯉꯣꯟꯗ ꯍꯥꯏꯕꯁꯦ ꯑꯗꯣ ꯑꯩꯁꯨ ꯍꯟꯗꯛ ꯀꯥꯀꯥ ꯗꯨꯅ ꯍꯧꯔꯛꯄꯗꯨꯗ ꯌꯥꯝꯅ ꯐꯔꯦꯅ ꯈꯜꯂꯒ ꯑꯗꯨꯃꯥꯏꯅ ꯇꯧꯔꯒ ꯑꯈꯣꯏ ꯏꯃꯨꯡ ꯃꯈꯩꯗꯣ ꯑꯗꯨ ꯃꯥꯏꯅ ꯄꯅꯤ ꯑꯗꯨꯁꯨ ꯌꯥꯏꯌꯦ ꯆꯠꯁꯤ ꯅꯣꯏꯒꯁꯨ ꯑꯗꯨꯝ ꯃꯊꯪꯗꯤ ꯃꯣꯏꯗꯣ ꯀꯔꯝꯕ ꯃꯐꯝ ꯆꯠꯇꯣꯔꯤꯕꯅꯣ ꯍꯥꯏꯕꯗꯨꯗꯤ ꯈꯪꯗꯦ ꯑꯗꯨꯕꯨ ꯃꯣꯏꯅ ꯆꯠꯄ ꯃꯐꯝ ꯃꯈꯩꯗꯣꯐꯖ ꯐꯖꯕ ꯃꯐꯝꯗꯨꯗ ꯑꯗꯨꯝ ꯆꯠꯄꯅꯦ ꯑꯗꯣ ꯅꯪꯅ ꯎꯟ ꯇꯥꯕ ꯃꯐꯝꯗꯁꯨ ꯑꯃꯨꯛꯀ ꯆꯠꯅꯤꯡꯉꯦ ꯍꯥꯏ ꯇꯥꯔꯗꯤ ꯃꯇꯝ ꯈꯔ ꯉꯥꯏꯔꯒꯗꯤ ꯑꯗꯨꯝꯃꯥꯏꯅ ꯆꯠꯇꯕꯗꯤ ꯌꯥꯔꯔꯣꯏ ꯎꯟ ꯇꯥꯕꯒꯤꯁꯨ ꯐꯖꯕꯗꯤ ꯌꯥꯝꯅ ꯂꯩ ꯎꯟ ꯃꯔꯛꯇ ꯑꯗꯒꯤ ꯎꯟ ꯃꯔꯛꯇꯨꯗ ꯄꯨꯡꯉꯧ ꯉꯧꯔꯒ ꯍꯥꯏꯖꯦ ꯑꯈꯣꯏꯅ ꯎꯟ ꯃꯔꯛꯇꯒ ꯐꯣꯇꯣ ꯀꯥꯝꯄꯗꯣ ꯌꯥꯝꯅ ꯐꯖꯩ ꯇꯧꯔꯤꯗꯣ ꯍꯥꯏꯗꯤ ꯑꯈꯣꯏꯅ ꯃꯤꯠꯅ ꯎꯕꯗ ꯑꯍꯥꯟꯕ ꯑꯣꯏꯕꯅꯤꯅ ꯌꯥꯝꯅ ꯐꯕꯗꯣ ꯑꯗꯨꯃꯥꯏꯅ ꯑꯣꯏꯔꯦꯗ ꯑꯁ ꯇꯨꯝꯕ ꯒꯥꯁꯤꯗꯤ ꯀꯃꯥꯏꯅ ꯇꯧꯏ ꯍꯥꯏꯕ ꯃꯇꯝꯗ ꯋꯥꯔꯨꯔꯕꯅꯤꯅꯀꯣ ꯇꯨꯒꯤꯕꯗꯒꯤ ꯃꯤꯀꯞ ꯑꯃ ꯐꯥꯎꯕ ꯊꯣꯛꯕꯤꯗꯅꯦ ꯇꯨꯝꯃꯤꯁꯦ ꯑꯗꯩꯅꯦ ꯇꯧꯔꯤꯁꯦ ꯑꯗꯨ ꯀꯩꯅꯣ ꯅꯪꯗꯤ ꯑꯥ ꯍꯧꯖꯥꯛꯀꯥꯟꯗꯣ ꯅꯪꯒꯤ ꯊꯕꯛ ꯑꯃ ꯇꯧꯕꯗꯨꯗꯤ ꯗꯨꯝ ꯆꯠꯂꯤꯕꯣ ꯀꯃꯥꯏꯅ ꯇꯧ
ꯆꯠꯂꯦ ꯊꯕꯛꯁꯨ ꯆꯥꯡ ꯅꯥꯏꯅ ꯊꯕꯛꯁꯦ ꯁꯨꯇꯤ ꯐꯪꯏ ꯀꯥꯟꯗ ꯑꯝꯇꯗꯤ ꯆꯠꯍꯧꯒꯦ ꯈꯟꯕꯅꯦ ꯁꯥ ꯅꯨꯡꯉꯥꯏꯇꯗ ꯂꯩꯅꯦ ꯑꯗꯣ ꯍꯣꯏ ꯅꯣꯏꯒꯤ ꯊꯥꯒꯠꯂꯛꯄꯗꯣ ꯎꯏꯌꯦ ꯎꯟ ꯃꯔꯛꯇ ꯁꯥꯟꯅ ꯈꯣꯠꯅꯗꯅ ꯇꯧꯕꯗꯣ ꯑꯗꯣ ꯍꯥꯏꯗꯤ ꯃꯑꯣꯡ ꯇꯥꯏꯌꯦꯕ ꯍꯥꯏꯗꯤ ꯆꯠꯂꯤꯕ ꯃꯤ ꯈꯩ ꯗꯨꯁꯨ ꯍꯥꯏꯗꯤ ꯆꯠꯅꯤꯡꯉꯦꯅꯅ ꯐꯪꯗꯕ ꯂꯝꯅꯤꯅ ꯍꯥꯏꯗꯤ ꯗꯨꯃꯥꯏꯅ ꯄꯨꯕꯤꯅꯕ ꯍꯥꯏꯗꯤ ꯃꯕꯨꯛ ꯃꯄꯥꯟ ꯐꯕ ꯃꯤ ꯑꯝ ꯂꯩꯔꯤꯗꯨ ꯐꯩꯌꯦ ꯍꯥꯏꯗꯤ ꯆꯠꯅꯤꯡꯉꯦꯅ ꯂꯥꯞꯄꯅꯤꯅ ꯈꯪꯗꯦ ꯑꯗꯩ ꯃꯌꯥꯝ ꯋꯥꯈꯜ ꯄꯨꯛꯆꯦꯜ ꯃꯥꯟꯅꯕ ꯍꯥꯏꯗꯤ ꯆꯠꯃꯤꯟꯅꯕ ꯅꯨꯡꯉꯥꯏ ꯅꯨꯡꯉꯥꯏꯇꯕ ꯃꯤ ꯂꯩꯗꯅ ꯑꯗꯨ ꯋꯥꯈꯜ ꯄꯨꯂꯞ ꯃꯥꯟꯅꯔꯒ ꯍꯔꯥꯎꯕ ꯇꯌꯥꯝꯅ ꯆꯠꯄꯅꯤꯅ ꯅꯨꯡꯉꯥꯏꯗꯅ ꯍꯥꯏꯗꯤ ꯑꯋꯥ ꯀꯥꯎꯊꯣꯛꯅꯕ ꯉꯥꯛꯇꯪ ꯅꯣꯡ ꯐꯥꯗꯣꯛ ꯆꯠꯄꯖꯤꯅ ꯐꯩꯌꯦ ꯑꯗꯨꯃꯥꯏꯅ ꯅꯣꯏ ꯆꯠꯂꯤꯗꯣ ꯌꯥꯝ ꯐꯩꯌꯦ ꯑꯗꯨ ꯃꯊꯪ ꯖꯨꯠ ꯑꯗꯨꯝ ꯆꯠꯁꯤ ꯈꯣꯠꯁꯤꯗꯨ ꯌꯍꯦꯡ ꯎꯟ ꯇꯥꯔꯀꯣ
ꯍꯣꯏ ꯍꯣꯏ ꯑꯗꯨꯗꯤ ꯅꯪꯁꯨ ꯐꯖꯅ ꯂꯩꯔꯣ